ꯎꯝ ꯍꯜꯂꯣ꯫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
ꯇꯥꯕ꯭ꯔꯥ꯫
ꯇꯥꯏꯌꯦ ꯇꯥꯏꯌꯦ꯫
ꯎꯝ ꯌꯥꯏꯌ‌ꯦ꯫ ꯀꯥꯡꯅ ꯌꯥꯝ ꯊꯤꯅ ꯄꯥꯏꯈ꯭ꯔꯦ ꯇꯧꯔꯤꯁꯤ꯫ ꯍꯧꯕꯗꯤ ꯂꯣꯏꯔꯦ꯫ ꯍꯥꯟꯗꯧꯕ꯫
ꯃꯣꯏ ꯋꯥꯍꯪ ꯃꯌꯥꯝꯗꯨ ꯈꯨꯝꯗ ꯌꯥꯔꯣꯏꯀꯣ꯫
ꯑꯥꯎ ꯉꯁꯥꯏꯗꯣ꯫ ꯑꯗꯨꯅꯤ ꯍꯥꯏ ꯌꯥꯅꯤ ꯃꯣꯏꯒꯤ ꯑꯗꯨꯃꯥꯏꯅ ꯏꯕꯗꯨꯗ ꯒ꯭ꯌꯥꯅ ꯃꯥꯡꯉꯦ ꯕꯦꯝꯃꯗ ꯍꯪꯒꯦ ꯑꯗꯨꯕꯨꯗꯤ ꯅꯪ ꯍꯥꯏꯐꯦꯠ ꯄꯥꯏꯔꯒ ꯑꯗꯨꯝ ꯍꯥꯏꯔꯛꯑꯣ ꯅꯪ ꯑꯩꯝ ꯀꯣꯜ ꯑꯣꯏꯅ ꯇꯧꯔꯕ ꯑꯗꯨꯒ ꯑꯩꯅ ꯍꯥꯏ ꯉꯁꯥꯏꯒꯤꯗꯣ
ꯑꯗꯨꯗꯤ ꯆꯞ ꯃꯥꯟꯅꯩꯅꯦ ꯉꯁꯥꯏꯗꯨ ꯆꯞ ꯃꯥꯟꯅꯩ
ꯃꯦꯟꯗꯣꯏꯗꯅ ꯖꯒ ꯑꯩꯅ ꯉꯁꯥꯏꯒꯤꯗꯨꯗꯤ ꯑꯩ ꯀꯩꯁꯨꯗꯤ ꯍꯥꯞꯄꯍꯧꯗꯦꯕ ꯎ ꯇꯧꯕ ꯅꯠꯇ ꯐꯠꯇꯕꯅꯦꯅ ꯀꯥꯡ ꯅꯤꯡꯊꯤꯅ ꯄꯥꯏꯍꯦ
ꯀꯌꯥꯝ ꯋꯥꯠꯂꯤꯒꯦꯗꯪ ꯂꯣꯏꯗꯕꯗꯤ
ꯑꯃꯨꯛ ꯑꯃꯨ ꯄꯤꯛꯊꯟꯋꯥꯠꯂꯤ
ꯍ ꯆꯥꯔꯣ ꯑꯆꯧꯕꯔꯣ
ꯊꯨꯃꯣꯛ ꯃꯆꯥꯗꯣ ꯃꯪꯀꯟ ꯍꯥꯞꯅꯕꯗꯅꯣ ꯃꯪꯒꯟ ꯇꯥꯎꯕ ꯍꯥꯅꯕꯗ ꯅꯪꯈ ꯊꯣꯡꯃꯣꯛ ꯃꯆꯥ ꯍꯥꯏꯕ ꯅ ꯗ꯭ꯔꯖꯟ ꯇꯔꯥꯃꯔ ꯊꯣꯛꯏꯗ
ꯍꯣꯏ ꯊꯕꯛ ꯇꯨꯁꯤꯟꯗꯕꯨꯗꯤ
ꯎꯝ ꯑꯣꯟꯁꯥꯛ ꯆꯥꯛꯑꯦ ꯍꯥꯏꯕ ꯅꯣꯡ ꯇꯔꯥꯛ ꯇꯧꯔꯤꯕ ꯈꯪꯗ
ꯍꯣꯏ ꯁꯤꯗꯤ ꯏꯪꯉꯦ ꯈꯖꯤ ꯁꯨꯞꯄ ꯇꯣꯝꯃꯤꯅꯤ
ꯀꯗꯤ ꯏꯃ ꯃꯅꯨꯡ ꯆꯥꯛ ꯆꯥꯏ ꯐꯦꯟ ꯍꯣꯡꯕ ꯇꯨꯝꯗ꯭ꯔꯤꯅꯣ ꯀꯩ ꯃꯊꯦꯜ ꯆꯥꯔꯒꯦ
ꯈꯥꯃꯦꯟꯦꯟꯕꯔꯣꯟꯁꯦ ꯀꯩꯔꯣꯕ ꯑꯃꯅꯦ ꯁꯨꯝ ꯀꯣꯛꯀꯅ ꯑꯦ ꯍꯋꯥꯏ ꯁꯨꯝ ꯊꯣꯡ ꯑꯃꯅꯦ ꯀꯥꯡꯍꯧꯅꯦ ꯑꯗꯒꯤ ꯀꯩꯅꯣꯒ ꯉꯥ ꯑꯇꯥꯎꯕ ꯉꯥꯡꯍꯧꯕꯒ ꯌꯥꯝ ꯆꯥꯔꯦ ꯉꯁꯤꯗꯤ
ꯍꯜꯂꯣ
ꯇꯥꯏꯌꯦ
ꯑꯣ ꯑꯩꯈꯣꯏꯗꯤ ꯉꯁꯥꯏꯗꯒꯤ ꯃꯩ ꯂꯥꯛꯅ ꯂꯥꯛꯅ ꯇꯣꯔꯆ ꯂꯥꯏꯠꯁ ꯊꯥꯟꯗꯣꯛ ꯂꯩꯔꯝꯕ ꯋꯥꯅꯤꯗ
ꯎꯝ
ꯎ
ꯀꯁꯤ
ꯑ ꯋꯥꯒꯦ ꯑꯗꯨ ꯇꯥꯏꯔꯕꯅꯦ ꯂꯣꯏꯅ ꯑ ꯇꯈꯠꯁꯤꯗꯤ ꯂꯣꯏ ꯍꯥꯜꯂꯕꯅꯦ ꯑꯗꯨꯗ ꯉꯥꯏꯔꯦ ꯉꯁꯥꯏ ꯏꯕꯥꯅꯤ ꯄꯨꯂꯞꯅ ꯇꯧꯃꯤꯟꯅꯗꯤ ꯂꯣꯏꯔꯗꯧꯕꯅꯦ ꯁꯤ ꯃꯩꯁꯤ ꯃꯨꯠꯊꯣꯛꯈ꯭ꯔꯦꯉꯣꯟ ꯄꯨꯁꯟꯕ ꯍꯧꯔꫭ ꯏꯕꯦꯝꯃ
ꯄꯨꯡ
ꯃꯩ ꯂꯥꯛꯏꯉꯥꯏꯒꯤ ꯃꯥꯏ ꯃꯤꯠ ꯇꯥꯍꯧꯒꯦ ꯇꯧꯅꯦ ꯑꯗꯨꯒ
ꯏꯟꯀ꯭ꯂꯨꯗ꯭ꯔꯕꯣ
ꯑꯥ
ꯏꯔꯨ ꯂꯨꯗ꯭ꯔꯤꯕꫭꯕ
ꯂꯨꯗ꯭ꯔꯦ ꯀꯥꯏꯗꯩ ꯏꯔꯨ ꯂꯨꯕꯝꯒ ꯂꯩꯇꯔꯦꯗ ꯏꯕꯨꯡꯉꫭ
ꯀꯃꯥꯏ ꯀ ꯍꯥ ꯂꯒ
ꯅꯪꯅ ꯀꯥꯗꯨꯕꯨꯗꯤ ꯂꯣꯏ ꯁꯝꯖꯟꯅꯔꯦꯕ ꯊꯣꯡ ꯍꯥꯡꯗꯣꯛꯑꯒ ꯅꯣꯏꯁꯤꯅ ꯀꯌꯥꯝ ꯄꯥꯡꯒꯦ ꯂꯥꯇꯦꯁꯤꯗꯕꯥꯎ ꯂꯩꯈꯠꯂꯝꯗꯦ ꯎꯝ
ꯃꯃꯥꯡꯗꯤ ꯀꯅꯥ ꯆꯠꯂꯨꯔꯦ ꯑꯗꯨꯗꯤ
ꯀꯥ ꯀꯥꯂꯨꯅ ꯎ ꯑꯣ ꯁꯤ ꯃꯣꯏꯁꯤꯒꯗꯤ ꯆꯞ ꯆꯥꯔꯅꯤ ꯑꯩ ꯆꯦꯔꯪ ꯄꯨꯁꯜꯂꯛꯇ꯭ꯔꯦ
ꯀꯌꯥꯃ ꯋꯠꯂꯤꯒꯦ
ꯎꯝ ꯕꯦꯃꯃ ꯇꯥꯏꯔꯒꯦ ꯑꯩ ꯍꯥꯟꯗꯕ ꯈꯔ ꯂꯩꯔꯤꯗꯣ ꯈꯤꯇꯪ ꯌꯥꯝꯕ꯭ꯔ ꯄꯣꯠ ꯅꯠꯇꯦꯗ ꯁꯤꯕꯨꯗꯤ ꯍꯥꯟꯗꯕꯁꯨ ꯑꯗꯨꯝ ꯍꯟꯖꯤꯟꯕꯤꯔꯝꯃꯒꯦ ꯃꯥ ꯇꯥꯏꯕꯗꯤ ꯌꯥꯝ ꯊꯨꯕꯅꯦ
ꯍꯩꯔꯕꯅꯦ ꯃꯣꯏꯗꯤ ꯇꯥꯏꯕꯗ
ꯎꯝ ꯀꯩꯅꯣ ꯍꯣꯏꯁꯨ ꯍꯧꯖꯤꯛꯀꯤ ꯅꯪ ꯅꯃꯥꯟꯅꯕ ꯃꯣꯏꯁꯨ ꯇꯧꯋꯔꯕ
ꯎꯝ
ꯎ ꯑꯩ ꯃꯥꯜ ꯂꯕ
ꯁꯨꯕꯥꯁꯀ ꯃꯥꯒ ꯇꯧꯕ
ꯎꯝ ꯃꯣꯏꯗꯤ ꯀꯌꯥꯝ ꯀꯨꯏꯔꯒꯦ
ꯆꯞ ꯃꯥꯟꯅꯩꯗ ꯇꯧꯃꯤꯟꯅꯕꯅꯤ
ꯎꯝ ꯃꯣꯏꯅ ꯍꯥꯟꯕ꯭ꯔꯥ ꯍꯥꯏꯕꯅꯤꯗ ꯇꯧꯕ ꯍꯩꯔꯣꯏ ꯑꯩ ꯁꯤꯗꯤ ꯑꯣ
ꯆꯞ ꯃꯥꯟꯅꯅ ꯇꯧꯃꯤꯟꯅꯩꯅꯤ
ꯎꯝ
ꯍꯧꯔꯛꯄꯅ ꯑꯃ ꯑꯩꯈꯣꯏꯒꯤ ꯑꯃ ꯅꯨꯄꯥ ꯁꯥꯕꯤ ꯑꯃ ꯂꯩꯕꯗꯣ
ꯎꯝ
ꯃꯅꯥ ꯍꯧꯔꯛꯄꯅꯦꯕ
ꯃꯥꯏꯗꯤ ꯐꯅꯌꯥꯝ ꯀꯨꯏꯔꯝꯃꯅꯤ ꯑꯗꯨꯗꯤ
ꯀꯨꯏꯔꯦ ꯃꯥꯏꯗꯤ ꯌꯥꯝꯃꯤꯗ ꯂꯤꯁꯤꯡ ꯃꯉꯥ ꯇꯔꯨꯛ ꯁꯨꯕꯅꯤ
ꯑꯩ ꯃꯉꯥ ꯇ꯭ꯔꯨꯛ ꯁꯣꯔꯦ
ꯅꯥꯇꯦ ꯂꯤꯁꯤꯡ ꯃꯉꯥ ꯇꯔꯨꯛ ꯁꯨꯔꯕꯅꯦ ꯄꯩꯁꯥ
ꯑꯣ ꯑꯗꯨꯗꯤꯁꯨ ꯀꯩꯅꯣꯁꯦ ꯑꯅꯧꯕ ꯄꯣꯠ ꯑꯣꯏꯔꯝꯒꯅꯤ ꯑꯗꯨꯅꯅꯦ
ꯎꯝ
ꯄꯥꯛꯅ ꯈꯪꯅꯔꯝꯈꯤꯔꯣꯏꯕ
ꯉꯜꯂꯤꯉꯩ ꯐꯩꯌꯦ ꯁꯤꯗꯒꯥꯔꯗꯤ ꯀꯩꯅꯣ ꯇꯧꯈꯤꯗꯣꯏꯅꯤ
ꯎꯝ
ꯀꯌꯥꯝ ꯀꯨꯏꯅ ꯆꯠꯇꯣꯏꯅꯨ ꯈꯪꯕ ꯄꯣꯠ ꯅꯠꯇꯦꯗ
ꯐ꯭ꯔꯤꯗ ꯄꯤꯔꯥꯛꯄ ꯀꯣꯠꯅꯤꯅ
ꯎꯝ ꯑꯗꯨ ꯊꯕꯛꯀꯤ ꯐꯥꯖꯟ ꯄꯤꯔꯤꯁꯤꯅꯤ
ꯀꯩꯗꯣꯏꯕ
ꯊꯕꯛꯇꯤ ꯐꯥꯖꯅꯥ ꯄꯤꯔꯤꯁꯤꯗꯤ
ꯎꯝ
ꯎꯝ
ꯑꯩꯈꯣꯏꯗꯤ ꯌꯥꯝ ꯁꯥꯏꯅꯦ ꯌꯨꯝꯅꯤ ꯍꯥꯏ ꯀꯃꯥꯏ ꯇꯧꯔꯤꯅꯣ ꯈꯪꯗꯦ
ꯅꯣꯡ ꯇꯥꯈꯤꯕꯩ ꯌꯥꯝ ꯏꯪꯉꯤꯁꯤꯗꯤ ꯂꯥꯍꯟꯈꯩꯗꯤ ꯌꯥꯝ ꯗꯕꯅꯤ ꯇꯨꯃꯥꯝꯗꯥꯏꯗꯗꯤ ꯏꯪ ꯅꯣꯏ ꯅꯍꯥꯟ ꯏꯝꯐꯥꯜꯔꯣꯝꯗ ꯏꯁꯤꯡ ꯆꯥꯎꯕ ꯊꯥꯒꯠꯂꯛꯄ ꯃꯤꯅ
ꯖꯨꯟ ꯍꯧꯖꯤꯛꯁꯦ ꯖꯨꯟ ꯆꯪꯉꯛꯏ ꯅꯠꯇ꯭ꯔꯣ
ꯎꯝ
ꯏꯃ ꯍꯌꯦꯛ ꯀꯩꯅꯣꯗ ꯂꯥꯛꯑꯣ ꯕꯦꯃꯒꯤ ꯕꯥꯔꯗꯦ ꯅꯨꯃꯤꯠꯇ ꯂꯥꯛꯑꯣ
ꯌꯥꯔꯣꯏꯗ ꯑꯩꯈꯣꯏ ꯑꯀꯖ ꯂꯨꯍꯣꯛꯕꯩ ꯅꯣꯉꯟꯕꯅꯤ
ꯀꯥꯁꯇ ꯍꯕꯅꯅꯨꯡꯉꯕ
ꯎ ꯍꯗꯤ ꯃꯗꯒꯤꯦꯗ
ꯑꯀꯥꯁ ꯂꯨꯍꯣꯡꯕ ꯇꯥꯡ ꯀꯌꯥꯗꯅꯣ
ꯇꯔꯥꯝꯄꯟꯗꯅꯦ
ꯍꯩꯃꯥ ꯅꯪꯒꯤ ꯕꯥꯔꯗꯦꯒ ꯑꯝꯇꯥ ꯇꯧꯔꯣꯏꯗ꯭ꯔ ꯑꯗꯨꯗꯤ
ꯄꯩꯁꯥ ꯂꯩꯇꯦ
ꯍꯣꯏꯗ ꯀꯩꯗꯧꯗꯨꯔꯤꯒꯦ ꯍꯌꯦꯡ ꯉꯝꯃꯥ ꯀꯥꯟꯗ ꯇꯧꯔ ꯂꯣꯏꯔꯦ
ꯀꯩꯗꯧꯗꯣꯏꯅꯣ ꯄꯩꯁꯥ ꯇꯤꯡꯍꯟꯂꯒ
ꯕꯥꯔꯗꯦ ꯅꯨꯃꯤꯠꯇ ꯂꯥꯛꯑꯁꯤꯔꯥ ꯈꯪꯗꯦ ꯗꯦꯠ ꯏꯂꯚꯦꯟ ꯍꯌꯦꯡ ꯍꯪꯆꯤꯠꯇ ꯉꯥꯏꯔꯅꯤ
ꯉꯥ ꯆꯔꯥ ꯑꯃꯥ ꯆꯔ ꯂꯣꯏꯔꯗꯨꯕꯨ
ꯈ꯭ꯋꯥꯡꯗꯣ ꯀꯩꯅꯣ ꯇꯩꯗꯤ ꯐꯗꯣꯏꯅꯦ ꯃꯣꯂꯣꯝꯗꯣ
ꯑꯗꯨꯅꯤ
ꯆꯥꯅꯁꯨ ꯑꯗꯨꯝ ꯇꯩꯕꯗꯤ ꯌꯧꯗꯤ ꯌꯧꯔꯝꯒꯅꯤꯗ ꯈꯤꯇꯪ ꯆꯦꯞꯄꯗ ꯇꯩꯕꯗꯨꯝ ꯌꯥꯗꯤ ꯌꯥꯔ
ꯅꯨꯡꯉꯥꯏꯇꯦꯗ ꯇꯕ ꯍꯥꯏ ꯀꯃꯥꯏ ꯅꯨꯡꯉꯥꯏꯇꯣꯏꯅꯣ
ꯑꯩ ꯑꯗꯨꯝ ꯇꯩꯕ ꯉꯝꯃꯦ
ꯍꯟꯗꯛꯀꯤ ꯀꯩꯅꯣꯗꯣ ꯗꯦꯠ ꯏꯂꯚꯦꯟꯗꯣ ꯇꯥꯡ ꯀꯌꯥ ꯇꯒꯦ ꯇꯥꯡ ꯀꯌꯥ ꯇꯥꯒꯦ ꯒꯤ ꯀꯔꯤ ꯅꯨꯃꯤꯠ ꯇꯥꯒꯦ
ꯁꯒꯣꯜꯁꯦꯟ ꯇꯥꯕꯅꯦ
ꯑꯁ
ꯃꯦ ꯑꯕꯨꯡꯉꯣ ꯍꯣꯢ ꯇꯥꯡ ꯀꯌꯥ ꯂꯥꯛꯀꯅꯤꯗꯥꯏꯅꯦ
ꯏꯕꯨꯉꯣꯅ ꯇꯥꯡ ꯃꯉꯥꯗ ꯃꯥ ꯍꯌꯦꯡ ꯍꯪꯆꯤꯠꯇ ꯉꯥꯏꯔꯦ
ꯉꯁꯤ ꯇꯥꯡ ꯑꯅꯤ ꯅꯠꯇ꯭ꯔꯣ
ꯎꯝ
ꯏꯃꯥ ꯑꯩ ꯀꯩꯅꯣ ꯉꯍꯥꯟꯗ ꯌꯥꯝ ꯋꯥꯠꯂꯤꯕꯣꯏ ꯅꯤꯡꯉꯤ ꯋꯥꯈꯜꯗꯗꯤ ꯎ
ꯅꯕꯅꯤꯃꯛ ꯂꯥꯛꯇꯣꯏꯔꯣ
ꯑꯄꯤꯛꯅ ꯀꯔꯤ ꯅꯨꯃꯤꯇꯅꯣ ꯈꯪꯗꯤꯌꯦ ꯑꯦ ꯑꯣ ꯍꯧꯖꯤꯛꯁꯦ ꯃꯦ ꯌꯧꯔꯕꯁꯦ ꯑꯦꯄ꯭ꯔꯤꯜꯗ ꯑꯩ ꯅꯠꯇꯦꯌꯦ ꯕꯥꯔꯗꯦ ꯍꯥꯏꯕ ꯅꯠꯇꯦꯌꯦ ꯗꯥꯄꯤꯛ ꯊꯣꯛꯂꯛꯑꯣꯏꯗ꯭ꯔꯥ ꯍꯥꯏꯕꯩ ꯋꯥꯔꯤꯅꯤ ꯗꯗꯥꯗꯤ ꯇꯥꯡ ꯃꯉꯥꯗ ꯊꯣꯛꯂꯛꯀꯅꯤ ꯍꯥꯏꯕꯅꯤ ꯑꯄꯤꯛ ꯀꯤꯗꯤ ꯈꯪꯗ꯭ꯔꯤ
ꯃꯅꯤ ꯄꯥꯎ ꯑꯝ ꯐꯥꯎꯅꯗ꯭ꯔꯕꯣ
ꯃꯣꯏ ꯑꯅꯤꯗꯣ ꯃꯐꯝ ꯃꯥꯟꯅꯗꯦꯕ ꯑꯃꯅ ꯑ ꯀꯩꯅꯣ ꯃꯣꯏꯒꯤ ꯃꯣꯏꯒꯤ ꯏꯟꯁꯇꯤꯇ꯭ꯌꯨꯠ ꯂꯩꯕ ꯃꯐꯝꯗꯣ
ꯎꯝ
ꯑꯗꯨꯗꯅꯦꯕ ꯑꯗꯩꯩ ꯑꯃꯅ ꯗꯥꯎꯟ ꯇꯥꯎꯟꯗꯅꯦꯕ
ꯂꯩꯃꯤꯟꯅꯔꯗꯤ ꯐꯗꯕ
ꯎꯝ
ꯍꯣꯏ ꯂꯩꯔꯨꯁꯦ ꯐꯖꯅ
ꯉꯈꯣꯏ ꯅꯪ ꯍꯧꯖꯤꯛꯀꯤꯗꯣ ꯍꯧꯖꯤꯛꯀꯤꯗꯣ ꯑꯝꯇ ꯃꯦꯟꯕꯒꯤ ꯠꯇꯣ ꯃꯤ ꯑ ꯑꯃꯗꯒꯤꯗꯣ ꯅꯪ ꯊꯝꯃꯣꯕ ꯀꯣ ꯑꯗꯨꯒ ꯀꯩꯩꯅꯣꯅꯦ ꯑꯩꯉꯣꯟꯗ ꯐꯣꯟ ꯇꯧꯔꯛꯑꯣꯕ ꯑꯩ ꯁꯤꯁꯦ ꯀꯩꯅꯣ ꯇꯧꯔ ꯊꯝꯒꯦꯕ ꯊꯥꯕ꯭ꯔꯥ
ꯅꯪꯅ ꯀꯛꯑꯣꯕ ꯅꯪꯅ ꯇꯧꯔꯛꯇꯅ
ꯑ ꯑꯦꯝꯀꯣꯜ ꯑꯦꯝꯀꯣꯜ
ꯑꯉꯥꯡꯕꯗ ꯅꯝꯕꯅꯤ